ꯏꯅꯥꯎ
ꯐꯝꯃꯤꯌꯦ ꯅꯪꯗꯤ
ꯅꯨꯡꯉꯥꯏ
ꯏꯕꯥꯟꯅꯤꯁꯦ ꯄꯥꯎ ꯐꯥꯎꯅꯕ ꯁꯨꯡꯌꯥ ꯌꯥꯗꯦ ꯉꯁꯤ ꯈꯠꯇꯅꯤ ꯐꯖꯅ ꯁꯦꯡꯕ꯫
ꯍꯧꯖꯤꯛꯇꯤ ꯅꯨꯡꯉꯥꯏꯔꯦꯅꯦꯀꯣ
ꯅꯨꯡꯉꯥꯏꯔꯦ ꯍꯧꯖꯤꯛꯇꯤ ꯍꯣꯢ ꯅꯨꯡꯁꯥꯁꯨ ꯂꯩꯇ꯭ꯔꯦ ꯃꯝꯒꯗꯧꯔꯦ
ꯆꯥꯛ ꯊꯣꯡꯉꯕꯣ
ꯊꯣꯡꯗ꯭ꯔꯤ ꯅꯪꯗꯤ
ꯑꯥ ꯊꯣꯡꯉꯦ ꯂꯣꯏꯔꯦ ꯑꯩꯈꯣꯏꯗꯤ
ꯀꯩ ꯏꯟꯖꯥꯡ ꯊꯣꯡꯒꯦ
ꯑꯥ ꯍꯣꯏ ꯌꯦꯟꯗꯦꯝ ꯊꯣꯡꯉꯤ
ꯑ ꯍꯣꯢꯠ ꯍꯣꯏ ꯏꯟꯖꯥꯡ ꯊꯣꯅꯤꯉꯥꯢ ꯂꯩꯇꯕꯩ ꯍꯧꯖꯤꯛ ꯃꯊꯥ ꯀꯟꯅ ꯁꯔꯤ
ꯑꯍꯥꯎ ꯑꯍꯥꯎꯕ ꯊꯣꯡꯉꯣ
ꯑꯍꯥꯎꯕ ꯊꯣꯡꯅꯤꯡꯉꯥꯢ ꯂꯩꯇꯦ
ꯎ
ꯁꯧꯒ꯭ꯔꯤ ꯐꯥꯎꯖꯤ ꯂꯩꯇꯦ ꯎ
ꯑꯍꯥꯎ ꯑꯍꯥꯎꯕ ꯊꯣꯡꯉꯒ ꯆꯥꯔꯒ ꯐꯖꯅ ꯇꯨꯝꯃꯣ
ꯑꯂꯦ ꯈꯪꯗ꯭ꯔꯦ ꯍꯥꯎꯕꯜ ꯂꯩꯔꯗꯤ ꯊꯣꯡꯕ ꯌꯥꯕꯗꯣ ꯑꯍꯥꯎꯕꯁꯨ ꯂꯩꯇꯦ
ꯀꯅꯥ ꯀꯅꯥ ꯂꯩꯔꯤꯔꯣ ꯍꯧꯖꯤꯛ
ꯍꯧꯖꯤꯛ ꯏꯃꯅꯕꯤ ꯎꯝ ꯏꯃꯥꯟꯅꯕꯤ ꯑꯃꯒ
ꯎꯝ
ꯌꯥꯔꯦ
ꯑꯥ
ꯀꯥ ꯃꯅꯨꯡꯗ ꯈꯛꯇ ꯂꯩꯕꯗꯣ ꯕꯨꯔꯤ ꯌꯥꯝ ꯅꯨꯡꯉꯥꯏꯇꯕꯗꯣ ꯗꯨꯒꯤ
ꯕꯤꯕꯨꯟꯂ ꯆꯔꯕꯨ
ꯆꯨꯔꯦ ꯆꯨꯑꯦ ꯐꯖꯅ ꯆꯨꯋꯦ ꯑꯁ ꯀꯔꯤ ꯇꯧꯅꯤꯡꯉꯥꯏꯁꯨ ꯂꯩꯇꯦ ꯂꯩ ꯀꯗꯥꯏꯗꯤ ꯇꯨꯝꯃꯒ ꯆꯥꯕꯒ ꯇꯨꯝꯃꯒ ꯆꯥꯕꯒ ꯐꯣꯟ ꯌꯦꯡꯃꯒ ꯑꯗꯨ ꯈꯛꯇꯪ ꯉꯥꯏꯔꯦ ꯑꯩꯈꯣꯏꯁꯦ
ꯎꯝ ꯖꯒꯣꯏꯒ ꯇꯝꯃꯨ ꯌꯥꯗ꯭ꯔꯣ ꯔꯨꯝ ꯃꯅꯨꯡꯗ
ꯑꯁ ꯖꯒꯣꯏ ꯖꯒꯣꯏ ꯍꯥꯏꯔꯗꯤ ꯑꯩꯈꯣꯏꯗꯤ
ꯍꯥ ꯇꯝꯃꯣ ꯃꯤ ꯌꯥꯝꯕꯅꯤꯅ ꯅꯨꯡꯉꯥꯏꯅꯤ
ꯍꯣꯏ ꯃꯤ ꯌꯥꯝꯃꯁꯨ ꯀꯧꯅꯗꯦꯗ ꯀꯧꯅ ꯕꯨꯗꯤ ꯀꯧꯅ ꯑꯗꯨ ꯑꯣꯏꯔꯁꯨ ꯑꯩꯈꯣꯏꯅ ꯀꯩꯅꯣ ꯀꯧꯅꯕ ꯃꯤꯁꯤꯡꯗꯤ ꯃꯣꯏꯗꯤ ꯃꯊꯧ ꯃꯊꯧ ꯑꯌꯥꯝꯕꯅꯤꯅ ꯑꯩꯈꯣꯏꯒ ꯉꯅꯕ ꯐꯪꯕ ꯄꯣꯠ ꯅꯠꯇꯦꯗ
ꯃꯟꯗꯦ ꯎꯝ ꯎꯅꯅ ꯀꯥꯎꯋꯦ
ꯑ ꯅꯨꯡꯁꯤ ꯀꯥꯏꯗ ꯆꯠꯀꯦ
ꯉꯁꯤ ꯁꯤꯁ ꯑꯗꯨꯝ ꯂꯩ ꯍꯧꯒꯠꯄꯁꯤꯅ ꯄꯨꯡ ꯇꯔꯥ ꯇꯔꯥꯃꯥꯊꯣꯏꯗ ꯍꯧꯒꯠꯂꯦ
ꯊꯕꯛ ꯆꯠꯇ꯭ꯔꯣ
ꯊꯕꯥꯛ ꯆꯠꯇꯦ
ꯑꯥ
ꯑꯥꯝ ꯉꯔꯥꯡꯗꯣ ꯀꯕꯣꯜ ꯌꯦꯡꯕꯒꯤ ꯑꯁ ꯆꯠ ꯊꯦꯡꯅ ꯊꯦꯡꯅꯖꯨ ꯇꯨꯝꯕ ꯅꯠꯇꯦ ꯄꯨꯡ ꯕꯔꯣ ꯃꯈꯥꯏ ꯈꯛꯇꯅꯦ ꯑꯗꯨ ꯑꯣꯏꯔꯖꯨ ꯇꯨꯝꯅꯤꯡꯃꯟꯕꯒꯤ ꯍꯧꯒꯠꯄꯖꯨ ꯊꯦꯡꯅ ꯍꯧꯒꯠꯂꯤ ꯅꯣꯏꯗꯤ ꯕꯣꯜ ꯌꯦꯡꯕ꯭ꯔꯣ
ꯉꯥꯏꯍꯥꯛ ꯌꯦꯡꯉꯒ ꯑꯗꯨꯝ ꯂꯣꯏꯗꯕꯤꯗ ꯑꯗꯨꯝ ꯇꯨꯝꯈ꯭ꯔꯦ
ꯑꯩꯖꯨ ꯂꯣꯏꯗꯦꯗ ꯂꯣꯏꯕꯕꯨꯗꯤ ꯑꯗꯨ ꯂꯣꯏ ꯂꯣꯏꯕꯒ ꯆꯞ ꯃꯥꯟꯅꯕ ꯍꯥꯏꯇꯥꯔꯦ ꯏꯃꯥꯟꯅꯕꯤ ꯂꯥꯎꯑꯣꯁꯤꯅ
ꯐꯖꯕ꯭ꯔꯣ ꯌꯦꯡꯕꯗꯣ ꯅꯨꯡꯉꯥꯏꯕ꯭ꯔꯣ ꯁꯅꯞ ꯃꯣꯏ ꯁꯅꯥꯕꯗꯣ
ꯁꯥꯟꯅꯕꯗꯣ ꯅꯨꯡꯗꯤ ꯅꯨꯡꯉꯥꯏ ꯑꯗꯣꯝ ꯖꯄꯥꯟꯕꯨꯗꯤ ꯌꯥꯝ ꯅꯨꯡꯁꯤꯌꯦ ꯑꯁ ꯃꯣꯏꯅ ꯀꯞꯄꯗ ꯍꯣꯏ ꯑꯠꯇꯦ ꯈꯪꯗꯦꯗ ꯉꯁꯤ ꯉꯁꯤꯁꯨ ꯑꯁ ꯉꯁꯤꯗꯤ ꯌꯦꯡꯉꯛ
ꯉꯁꯤꯁꯨ ꯑꯃꯨꯛ ꯄꯨꯡ ꯀꯌꯥꯗ ꯂꯩꯒꯦ ꯄꯨꯡ ꯇꯔꯥꯃ ꯇ꯭ꯔꯥ ꯃꯈꯥꯏ
ꯈꯪꯗꯦ ꯄꯨꯡ ꯑꯅꯤꯗꯅꯦ ꯍꯥꯏꯌꯦ ꯈꯪꯗꯦ ꯃꯁꯤꯒꯤ ꯈꯪꯗꯦ ꯄꯨꯡ ꯑꯅꯤꯒꯨꯝꯕꯗꯨꯗꯤ ꯀꯅꯥꯅ ꯌꯦꯡ ꯉꯝꯗꯣꯏꯅꯣꯗ
ꯎꯝ ꯑꯃꯨꯛ ꯃꯤꯀꯞ ꯊꯣꯛꯄꯗ ꯌꯦꯡꯗꯣꯏꯅꯦ ꯑꯗꯨꯗꯤ
ꯑꯈꯣꯏꯗꯤ ꯇꯨꯝꯕꯨ ꯇꯨꯝꯃꯗꯤ ꯃꯦꯀꯞꯀ ꯑꯝꯇ ꯊꯣꯛꯇꯦꯗ
ꯀꯌꯥꯝ ꯅꯨꯡꯉꯥꯏꯔꯤꯅꯤꯅꯦ
ꯍꯣꯏ ꯅꯨꯡꯉꯥꯏꯕ ꯍꯥꯏꯇꯥꯔꯦ ꯃꯤꯀꯛ ꯑꯃꯐꯥꯎ ꯊꯣꯛꯇ꯭ꯔꯦ ꯑꯈꯣꯏ ꯇꯨꯝꯃꯗꯤ
ꯑꯗꯨꯅꯤ
ꯄꯨꯡ ꯇꯔꯥ ꯃꯃꯥꯡꯗꯗꯤ ꯄꯨꯡ ꯇꯔꯥ ꯃꯃꯥꯡꯁꯨ ꯇꯨꯝꯃꯨ ꯌꯥꯗꯦ
ꯀꯔꯤ ꯇꯧꯔꯤꯅꯣ ꯊꯕꯛ ꯌꯥꯝ ꯁꯨ ꯃꯥꯜꯂꯤꯗ
ꯅ ꯇꯧꯗꯦ ꯍꯧꯖꯤꯛꯇꯤ ꯑꯗꯨꯝ ꯏꯟꯖꯥꯡ ꯅꯥꯄꯤꯗꯣ ꯌꯦꯡꯁꯦꯅ ꯑꯃꯨꯛ ꯂꯥꯛꯑꯦ ꯑꯁ ꯍꯪꯗꯦ ꯏꯃꯥꯟꯅꯕꯤꯗꯨꯅ ꯏꯕꯥꯅꯤꯁꯦ ꯃꯄꯥꯟꯗ ꯐꯝꯕꯅꯦꯕ
ꯎꯝ
ꯑꯍꯣꯏꯒꯤ ꯍꯣꯏ ꯐꯝꯃꯗꯣ ꯊꯣꯛꯂꯛꯑꯦ ꯍꯨꯖꯤꯛꯁꯦ ꯁꯣꯔꯣꯛꯇ ꯊꯣꯛꯁꯦꯅ
ꯎꯝ
ꯇꯞꯅ ꯇꯞꯅ ꯂꯥꯛꯑꯦ ꯍꯣꯏ ꯋꯥꯀꯤꯡ ꯁꯨ ꯊꯣꯛꯃꯟꯗꯅꯅꯦ ꯑꯁ
ꯑꯗꯨꯝ ꯄꯪꯆꯠ ꯆꯠꯄ ꯌꯥꯕ꯭ꯔꯥ ꯅꯣꯏꯒꯤꯗꯣ
ꯌꯥꯏ ꯑꯗꯣ ꯑꯈꯣꯏꯅ ꯕꯖꯥꯔꯒꯨꯝꯕ ꯆꯠꯀꯦ ꯍꯥꯏꯔꯗꯤ ꯑꯗꯨꯗꯤ ꯑꯈꯣꯏꯅ ꯆꯠꯀꯦꯅ ꯍꯥꯏꯔꯝꯃꯒ ꯆꯠꯂꯦ ꯗꯨꯀꯥꯟꯒꯨꯝꯕꯗꯤ ꯑꯣꯖꯥꯗꯣ ꯊꯦꯡꯅꯔꯗꯤ ꯑꯠ ꯑꯗꯨꯝ ꯁꯤꯖꯦ ꯀꯗꯥꯏ ꯆꯠꯇꯣꯏꯅꯣ ꯒ ꯍꯪꯉꯦ ꯑꯗꯣ ꯍꯪꯗ꯭ꯔꯗꯤ ꯑꯨꯝ ꯆꯠꯂꯦ꯫ ꯑꯩꯗꯤ, ꯑꯅꯤ ꯑꯍꯨꯝꯃꯛ ꯃ ꯁꯨꯔꯝꯒꯅꯤ ꯃꯉꯣꯟꯗ ꯍꯥꯏꯗꯨꯗꯤ ꯆꯠꯄ ꯕꯖꯥꯔꯗ꯫ ꯉꯟꯅꯕꯨ ꯍꯜꯂꯛꯑꯗꯤ ꯀꯩꯁꯨ ꯀꯥꯏꯗꯦ ꯇꯨ ꯊꯤꯡꯅ ꯍꯜꯂꯛꯑꯗꯤ ꯑꯗꯨꯝ ꯉꯥꯡꯉꯅꯤ꯫
ꯎꯝ
ꯃꯣꯏ ꯑ ꯑꯣꯖꯥꯗꯨꯁꯨ ꯑꯗꯨꯝ ꯂꯩꯕ꯭ꯔꯥ ꯅꯣꯏ ꯃꯅꯥꯛꯇ?
ꯂꯩꯇꯦ ꯅꯣꯏꯒꯤ ꯃꯅꯥꯛꯇ ꯂꯩꯕꯗꯣ꯫
ꯑꯥꯎ
ꯇꯨꯉꯥꯟꯅ ꯂꯩꯕꯗꯣ
ꯎꯝ
ꯑꯗꯨꯗ ꯃꯥ ꯑꯗꯨ ꯃꯥ ꯌꯨꯝꯅꯤ ꯑꯩꯈꯣꯏ ꯃꯅꯨꯡꯗꯗꯤ ꯂꯩꯇꯦ ꯑꯩꯈꯣꯏ, ꯑꯩꯈꯣꯏ ꯈꯛꯇꯅꯤ ꯑꯗꯨꯒ ꯅꯦꯅꯦ ꯑꯃꯗꯤ ꯂꯩ꯫ ꯍꯥꯏꯗꯤ ꯇꯨꯝꯕ ꯈꯛꯇ ꯂꯥꯛꯄꯗꯣ꯫
ꯑꯥ ꯅꯨꯡꯇꯤꯒꯤꯗꯤ ꯂꯩꯇꯕ?
ꯅꯨꯡꯇꯤꯒꯤ ꯅꯨꯡꯗꯥꯡ ꯈꯨꯗꯤꯡ ꯂꯥꯛꯄ꯫
ꯑꯣ ꯑꯗꯨ
ꯅꯨꯡꯊꯤꯟꯗ ꯂꯩꯇꯦ꯫
ꯎꯝ
ꯑꯁ ꯅꯨꯡꯉꯥꯏꯃꯟꯗꯅ ꯅꯨꯡꯉꯥꯏꯇ꯭ꯔꯦ꯫
ꯊꯕꯛ ꯁꯨꯗ꯭ꯔꯒ ꯊꯕꯛ ꯁꯨꯗꯕꯤꯗ ꯑꯗꯨꯝ ꯂꯩꯕꯅꯤꯅ ꯅꯨꯡꯉꯥꯏꯔꯜꯅꯤ ꯀꯩꯅꯣ꯫
ꯊꯕꯛꯁꯨ ꯁꯨꯃꯟꯗꯕꯒꯤ ꯌꯥꯝ ꯇꯟꯈ꯭ꯔꯦ꯫
ꯌꯨꯝ ꯆꯠꯇ꯭ꯔꯕꯣ ꯑꯃꯨꯛ?
ꯆꯠꯇ꯭ꯔꯦ꯫ ꯅꯍꯥꯟ ꯌꯨꯁꯪ ꯌꯨꯁꯪꯗ ꯆꯠꯄꯗꯣ ꯑꯗꯨ ꯃꯇꯨꯡꯗ ꯑꯃꯕ ꯆꯠꯇ꯭ꯔꯦ꯫
ꯎꯝ
ꯍꯧꯖꯤꯛꯒꯥꯟꯁꯤ ꯏꯔꯥꯡ ꯂꯩꯕꯒ ꯀꯩꯅꯣ ꯂꯩꯕꯅꯤꯅꯀꯣ ꯂꯝꯕꯤꯗꯣ ꯈꯔ ꯅꯨꯡꯉꯥꯏꯔꯣꯏꯗ꯭ꯔꯅ ꯈꯟꯕꯒꯤ ꯑꯗꯨꯝ ꯆꯠꯇ꯭ꯔꯦꯗ꯫
ꯑꯗꯨꯗ ꯌꯨꯝ ꯄꯥꯜꯂꯣ꯫
ꯀꯟꯅ ꯀꯟꯅ ꯊꯤꯔꯤ꯫ ꯐꯪꯗꯅꯕꯒꯤꯅꯤ ꯐꯪꯉꯗꯤ ꯄꯥꯟꯗꯣꯏꯅꯦ꯫
ꯐꯪꯉꯝꯅꯤ ꯀꯩꯅꯣ ꯅꯨꯄꯤꯅꯕꯨ ꯂꯩꯁꯥꯕꯤꯅꯕꯨ꯫
ꯑꯁ ꯐꯪꯗꯦꯗ ꯐꯪꯗꯦꯗ꯫ ꯐꯪꯗꯕꯒꯤꯅꯦ꯫
ꯐꯪꯒꯅꯤ ꯐꯪꯒꯅꯤ꯫
ꯈꯪꯗꯦ ꯀꯟꯅ ꯊꯤꯔꯤ ꯐꯪꯉꯗꯤ ꯑꯗꯨꯝ ꯄꯥꯜꯂꯗꯕꯅꯦ꯫ ꯍꯦꯛ ꯐꯪꯕꯒ,
ꯐꯥꯔꯗꯕꯅꯤ ꯍꯥꯏꯌꯣ꯫
ꯎꯝ
ꯈꯪꯗ꯭ꯔꯦ꯫ ꯑꯣ ꯅꯣꯏꯗꯤ ꯍꯦꯛ ꯆꯥꯛ ꯆꯥ ꯇꯣꯛꯄꯒ ꯀꯔꯤ ꯇꯧꯗꯣꯏꯔꯣ
ꯀꯔꯤ ꯍꯥꯏꯕ
ꯆꯥ ꯍꯦꯛ ꯆꯥꯛꯇꯣꯛꯄꯒꯥ ꯀꯔꯤ ꯇꯧꯗꯣꯏꯅꯣ
ꯆꯥꯛ ꯇꯣꯛꯑꯒ ꯑꯗꯨꯝ ꯃꯥꯒꯤ ꯃꯥꯒꯤ ꯇꯨꯝꯕ ꯑꯗꯨꯝ ꯐꯝ ꯉꯍꯥꯛ ꯇꯨꯝꯃꯒ ꯑꯃꯨꯛ ꯐꯣꯟ ꯌꯦꯡꯕ ꯐꯣꯟ ꯐꯣꯟ ꯄꯥꯏꯕ ꯃꯤꯅ ꯐꯣꯟ ꯌꯦꯡꯉꯅꯤ ꯐꯣꯟ ꯄꯥꯏꯗꯕꯤꯅ ꯇꯨꯝꯃꯅꯤ
ꯎꯝ
ꯑꯩꯈꯣꯏꯗꯤ ꯏꯁ ꯐꯣꯟꯁꯨ ꯌꯦꯡꯃꯟꯗꯅ ꯃꯤꯠꯀꯁꯤ ꯂꯣꯏ ꯅꯥꯔꯦ ꯎꯝ ꯄꯣꯝ ꯄꯣꯝ ꯗꯣ ꯄꯣꯝ ꯄꯣꯝꯕꯕꯨꯗꯤ ꯄꯣꯝꯗꯦ ꯑꯗꯨꯕꯨ ꯃꯤꯠꯁꯦ ꯎꯗ꯭ꯔꯦ ꯑꯗꯨꯒ ꯑꯃꯐꯥꯎ ꯑꯁ ꯈꯪꯗꯦꯗ ꯌꯦꯡꯕ ꯌꯥꯗ꯭ꯔꯦ ꯂꯣꯏꯅꯃꯛ
ꯃꯔꯦꯡ ꯃꯔꯦꯡ ꯆꯠꯂꯦ
ꯃꯔꯦꯡ ꯃꯔꯦꯡ ꯆꯠꯂꯦ
ꯍꯣꯏ ꯃꯔꯦꯡ ꯃꯔꯦꯡ ꯆꯠꯈ꯭ꯔꯦ
ꯌꯧꯔꯕꯣ ꯅꯣꯏ
ꯎꯝ ꯌꯧꯗ꯭ꯔꯤ ꯍꯣꯏ ꯀꯩꯅꯣ ꯎꯝ ꯌꯧꯗꯤ ꯌꯧꯗꯣꯔꯦ ꯑꯗꯣ ꯌꯧꯗ꯭ꯔꯤ ꯍꯥꯏꯒ꯭ꯔꯕꯣ
ꯀꯥꯏꯗ ꯌꯦꯡꯗꯣꯏꯅꯣ
ꯑꯈꯣꯏ ꯁꯣꯔꯣꯛ ꯃꯄꯥꯟꯗ ꯇꯜꯂꯨꯅꯨ ꯍꯣꯔꯦꯟ ꯑꯃꯨꯛꯀ ꯇꯧꯋꯣ ꯉꯝꯃꯔꯣꯏ
ꯅꯨꯃꯤꯗꯥꯡ ꯑꯣꯏꯔꯗꯤ ꯊꯣꯛꯄꯗꯣ ꯅꯨꯡꯉꯥꯏꯕꯅꯦ
ꯍꯣꯏ ꯊꯣꯛꯄꯗꯤ ꯅꯨꯡꯉꯥꯏ ꯑꯃꯨꯛꯀ ꯇꯧ
ꯍꯌꯦꯡꯗꯤ ꯀꯥꯏ ꯆꯠꯇꯣꯏꯅꯣ
ꯍꯌꯦꯡꯗꯤ ꯊꯕꯛ ꯆꯠꯀꯗꯧꯕ ꯃꯥꯜꯂꯦ
ꯅꯣꯏ ꯑꯥ ꯅꯣꯏꯒꯤ ꯊꯕꯛꯇꯣ ꯀ ꯀꯔꯤꯅꯣ
ꯅꯣꯏꯅ ꯐꯪꯕꯗꯣ ꯑꯈꯣꯏ ꯐꯪꯗ꯭ꯔꯤꯕꯀꯣ ꯑꯗꯣ ꯈꯔꯗꯤ ꯐꯪꯈ꯭ꯔꯦ ꯑꯗꯣ ꯍꯌꯦꯡꯖꯦ ꯑꯈꯣꯏ ꯂꯧꯁꯤꯔꯅ ꯈꯟꯕ
ꯎꯝ
ꯑꯗꯨꯒ ꯍꯌꯦꯡ ꯂꯧꯔꯒ ꯈꯪꯉꯅꯤ
ꯎꯝ
ꯇꯣꯉꯥꯟꯅꯕꯗꯨ
ꯐꯩ ꯐꯩ
ꯑꯣ
ꯑꯥ
ꯀꯔꯤꯍꯥꯏꯕ ꯑꯣ
ꯃꯤ ꯀꯌꯥ ꯆꯠꯂꯤꯅꯣ ꯅꯪ
ꯑꯩꯈꯣꯏ ꯃꯤ ꯃꯔꯤ
ꯎꯝ ꯅꯣꯏ ꯄꯨꯡ ꯑꯥ ꯍꯌꯦꯡꯗꯣ ꯊꯕꯛꯇꯣ ꯄꯨꯡ ꯀꯌꯥ ꯀꯌꯥꯗ ꯇꯧꯒꯦ
ꯑꯩꯈꯣꯢ ꯍꯌꯦꯡ
ꯑꯣ
ꯉꯥꯟꯃꯜꯂꯁꯨ ꯊꯦꯡꯅꯗꯦꯕ
ꯎꯝ
ꯎꯝ ꯄꯦꯜꯂꯦ ꯅꯨꯃꯤꯗꯥꯟꯁꯤꯗ ꯀꯩ ꯑꯣꯇꯣꯅꯣ ꯑꯣ ꯍꯣꯔꯦꯟ ꯍꯣꯔꯦꯟ ꯐ꯭ꯔꯤ ꯂꯩꯕꯗ ꯑꯃꯨꯛ ꯇꯧꯔꯛ ꯍꯣꯏ ꯍꯣꯏ ꯑꯩ ꯁꯣꯔꯣꯛꯇ ꯑꯦ ꯍꯣꯏ ꯍꯣꯏ
ꯍꯣ ꯍꯣꯏ ꯍꯣꯏ ꯎꯝ